ꯑꯣ
ꯀꯩꯗꯩꯅꯣ
ꯀꯩꯁꯨ ꯇꯧꯗꯦꯗ ꯁꯤ ꯌꯨꯝꯒꯤꯒꯤ ꯔꯟ ꯇꯧꯔꯝꯕꯗꯨ ꯂꯣꯏꯔꯦ ꯑꯗꯨ ꯂꯣꯏꯔꯒ ꯆꯪꯉꯛꯏ ꯑꯗꯣ ꯁꯟ ꯎꯝ ꯎꯝ ꯀꯩ ꯀꯩ ꯈꯔ ꯌꯦꯡꯉꯝꯕꯅꯦ ꯑꯗꯣ ꯑꯩ ꯐꯃꯨꯡꯗ ꯂꯩ
ꯆꯥꯛ ꯆꯥꯔꯕꯣ
ꯆꯥꯗꯔꯤꯗ ꯈꯣꯏ ꯃꯥꯅꯥ ꯊꯣꯡꯉꯝꯃꯦ ꯌꯦꯔꯨꯝ ꯊꯣꯡꯉꯥ ꯂꯣꯏꯗꯤ ꯂꯣꯏꯔꯦ ꯊꯤꯒꯦ ꯇꯧꯕ
ꯀꯩꯗꯧꯔꯤꯕ
ꯉꯍꯥꯛ ꯉꯥꯏꯔꯤꯌꯦ ꯅꯪꯗꯤ
ꯑꯩꯈꯣꯏ ꯆꯥꯛ ꯇꯣꯛꯑꯦ ꯆꯥꯛ ꯇꯣꯛꯑꯦ ꯀꯣꯟ ꯐꯦꯡꯉꯦ ꯂꯣꯏꯔꯦ ꯊꯕꯛ ꯂꯣꯏꯔꯦ
ꯑꯃꯨꯛ ꯇꯧꯁꯤꯜꯂꯑꯦ ꯇꯧꯔꯤ ꯁꯤ ꯃꯤꯅ ꯌꯥꯗꯦ ꯍꯥꯏꯔꯒ ꯎꯝ ꯀꯩꯅꯣ ꯇꯧ ꯑꯗꯨꯝ ꯑꯩꯈꯣꯏ ꯕꯥ
ꯀꯩꯕꯥ
ꯑꯩꯈꯣꯏ ꯕꯥ ꯎꯝ ꯄꯥꯏꯔꯛꯄꯗꯣ ꯀꯩꯅꯣ ꯇꯧ ꯀꯩ ꯀꯩ ꯏꯟꯁꯥꯡ ꯊꯣꯡꯉꯤꯅꯣ
ꯏꯔꯣꯜꯂꯦ ꯌꯦꯟꯗ꯭ꯔꯦꯝ ꯏꯔꯣꯜꯂꯦ ꯀꯥꯡꯒꯧ ꯕꯦꯂꯦꯟꯗ꯭ꯔꯤꯒ ꯈꯥꯃꯦꯟꯒ ꯍꯋꯥꯏꯁꯥꯡꯕꯤꯒ ꯀꯪꯒꯧ ꯉꯧꯔꯦ ꯑꯇꯩ ꯇꯧꯗ꯭ꯔꯦ ꯑꯇꯩꯗꯤ
ꯃꯊꯦꯜ ꯌꯥꯝꯃꯤꯅꯦ
ꯎꯝ ꯏꯔꯣꯟꯕꯒ ꯀꯥꯡꯉꯧ ꯈꯛꯇꯖꯦ ꯃꯊꯦꯟ ꯌ ꯌꯥꯝꯃꯤꯕ
ꯎꯝ ꯑꯈꯣꯏꯗꯤ ꯌꯦꯔꯨꯝ ꯊꯣꯡꯕ ꯈꯛꯇꯅꯤ
ꯎꯝ
ꯎꯝ ꯄꯩꯁꯥ ꯀꯥꯞꯄꯣꯅ ꯅꯝꯕꯔ ꯍꯥꯏꯔꯝꯃꯣ ꯑꯗꯨ ꯍꯥꯏꯒꯦ ꯇꯧꯅꯤ ꯄꯥꯏꯒꯒꯥ ꯀꯥꯞꯀꯦ ꯇꯧꯕꯥ
ꯀꯣꯟꯅ ꯀꯥꯞꯄ ꯌꯥꯗꯕ
ꯀꯣꯟꯅ ꯀꯥꯞꯄ ꯌꯥꯗ꯭ꯔꯤꯔꯣ ꯍꯥꯏꯁꯦ
ꯑꯣ ꯀꯩꯅꯣ ꯇꯧꯔꯝꯕꯗꯣ ꯑꯥ ꯌꯨꯝꯒꯤ ꯅꯍꯥꯟ ꯄꯩꯁꯥ ꯀꯥꯞꯈ꯭ꯔꯒ ꯂꯨꯄꯥ ꯀꯩꯅꯣꯒꯤ ꯀꯨꯟꯊ꯭ꯔꯥ ꯀꯥꯞꯈ꯭ꯔꯦꯗꯅ ꯑꯗꯨꯗꯒꯤ ꯀꯨꯟ ꯀꯨꯟ ꯀꯨꯟꯒ ꯃꯔꯤꯔ ꯀꯩꯅꯣ ꯋꯥꯠꯄꯅꯤ
ꯍꯧꯖꯤꯛꯀꯞꯄꯣ ꯍꯥꯏꯔꯕꯥ
ꯁꯤꯖꯤꯅ ꯑꯗꯨ ꯂꯣꯏꯔꯦꯗꯅ ꯂꯣꯏꯔꯗꯤ ꯑꯋꯥꯠꯄꯗꯨ ꯃꯣꯏ ꯆꯠꯂꯝꯗꯥꯏ ꯍꯣꯏ ꯍꯣꯏ ꯑꯗꯨ ꯍꯥꯏꯔꯝꯃꯅꯤ ꯀꯩꯅꯣꯒꯤ ꯃꯃꯥꯅ ꯅꯝꯕ ꯈꯣꯠꯄꯗꯣ ꯅꯨꯡꯉꯥꯏꯇꯕ ꯅꯪ ꯁꯦꯟꯗꯜ ꯇꯣꯡꯕ ꯌꯥꯗꯕ꯭ꯔꯥ ꯁꯦꯟꯗꯜ ꯇꯣꯡꯕ ꯍꯥꯏꯕ ꯅꯠꯇ꯭ꯔꯥ ꯅꯝꯕꯔ ꯅꯃ ꯃꯥꯝꯅꯦ ꯑꯗꯨꯝ ꯉꯔꯥꯡ ꯂꯥꯛꯄꯅꯦ ꯑꯃꯗꯨꯗꯤ ꯑꯩꯈꯣꯏꯗꯪ ꯂꯩꯕꯗꯣ ꯑꯗꯨꯗ
ꯅꯠꯇꯦ ꯑꯍꯟꯗꯣ ꯑꯍꯟꯗꯣ ꯅꯣꯏꯗ ꯂꯩꯔꯕ
ꯑꯥ ꯑꯥ ꯑꯗꯨꯝ ꯅꯍꯥꯟꯗꯩ ꯂꯩꯗ ꯃꯥꯗ ꯀꯩꯅꯣ ꯇꯧ ꯈꯣꯠꯇꯅ ꯑꯗꯨꯝ ꯂꯩꯗꯣ ꯂꯩꯒꯗꯧ ꯃꯥꯜꯂꯦ ꯕꯣꯔꯗꯤꯡ ꯍꯟꯕ ꯌꯨꯝꯗ ꯍꯟꯕꯩ ꯇꯥꯏꯞꯇ ꯌꯨꯝ
ꯀ꯭ꯂꯥꯁ ꯀꯌꯥ ꯀꯥꯏꯕ
ꯑꯞ
ꯀ꯭ꯂꯥꯁ ꯀꯌꯥ ꯀꯥꯏꯅꯣ
ꯍꯟꯗꯛ
ꯀꯔꯤ ꯍꯥꯏꯅꯣ ꯃꯔꯣꯟ ꯃꯔꯤꯒ ꯑꯝꯇ ꯁꯦꯡꯗ꯭ꯔꯦ ꯍꯜꯂꯣ
ꯑꯥ
ꯀꯔꯤꯗꯧꯋꯤꯅꯣ
ꯑꯣ ꯅꯦꯠ ꯅꯨꯡꯉꯥꯏꯇꯕꯩ
ꯀꯣꯏꯆꯠ ꯀꯣꯏꯆꯠ ꯆꯠꯂꯗꯤ ꯀꯥꯏ ꯅꯨꯡꯉꯥꯏꯗꯧꯔꯤ ꯏꯟꯖꯥꯡ ꯂꯣꯏꯗ꯭ꯔꯤ ꯍꯥꯏꯔꯣ ꯍꯦꯟꯖꯥꯡ ꯂꯣꯏꯗ꯭ꯔꯤ ꯍꯥꯏꯔꯣ ꯍꯜꯂꯣ ꯀꯔꯤ ꯇꯧꯔꯦ ꯑꯕꯗꯣ